ꯇꯥꯔꯦꯀꯣ ꯍꯧꯖꯤꯛꯇ‌ꯤ
ꯇꯥꯏꯅ ꯑꯗꯣ ꯅꯪꯗꯣ ꯌꯥꯝ ꯂꯦꯡꯉꯦ ꯂꯦꯡꯉꯅ‌ꯣ
ꯑꯌꯥ ꯑꯩꯕꯨ ꯂꯦꯡꯕ ꯑꯃꯨꯒ ꯇꯥꯏꯅꯈ꯭ꯔꯕ
ꯍꯣꯏ ꯑꯩꯃꯤꯠꯇ ꯂꯣꯏ ꯎꯋꯦꯀꯣ ꯅꯅ ꯍꯥꯏꯗꯔꯥꯁꯨ
ꯅꯪ ꯅꯪꯒꯥꯏ ꯎꯕꯏꯌꯦ ꯍꯥꯏꯔꯅꯤ
ꯑꯪꯅꯤ ꯌꯦꯉꯣ
ꯑꯗꯨꯛꯁꯨ ꯑꯩ ꯋꯥ ꯉꯥꯡ ꯂꯣꯏꯅꯃꯛ ꯁꯦꯀꯦꯟ ꯃꯉꯥ ꯇꯞꯅ ꯆꯠꯂꯤꯕ ꯃꯥꯜꯂꯦ ꯑꯦꯀꯣꯁꯨ ꯆꯠꯂꯦꯀꯣ
ꯅꯪ ꯏꯅꯦꯕꯗꯣ ꯑꯩꯒꯤꯗꯤ ꯀꯩꯁꯨ ꯇꯧꯗꯣꯏꯅꯣ
ꯅꯪꯒꯅꯦ
ꯑꯩꯒꯤ ꯑꯩꯃ ꯑꯩꯒꯤ ꯅꯠꯇꯦ
ꯊ꯭ꯔꯤ ꯖꯤ ꯐꯣꯟ ꯄꯥꯏꯔꯗꯤ
ꯏꯁ ꯏꯁ ꯂꯣꯏꯔꯦ ꯂꯩ ꯑꯦ ꯏꯁ ꯏꯁ ꯑꯩ ꯑꯩꯉꯣꯟꯗ ꯑꯣꯏꯅꯝ ꯇꯥꯏꯅꯔꯒ ꯂꯩꯌ‌ꯦ ꯑꯩꯒꯤꯗꯤ ꯌꯥꯝ ꯅꯨꯡꯉꯥꯏꯃꯤꯅꯦꯀꯣ
ꯃꯤꯗꯤ ꯐꯥꯏꯚ ꯖꯤ ꯄꯥꯏꯕ ꯍꯧꯔꯦ ꯍꯥꯏꯔꯗꯤ ꯊ꯭ꯔꯤ ꯖꯤꯗ ꯄꯜꯂ ꯂꯩ ꯌꯥꯏ ꯌꯥꯏ
ꯑ ꯇꯥꯏꯅꯔꯣ ꯇꯥꯏꯅꯔꯣ ꯇꯥꯏꯅꯔꯣ ꯇꯥꯏꯅ ꯐꯝꯅ‌ꯦ
ꯐ ꯐꯣꯔ ꯖꯤ ꯐꯥꯎꯗꯗꯤ ꯑꯞꯒ꯭ꯔꯦꯗ ꯇꯧꯕ ꯌꯥꯏꯗ ꯅꯪꯁꯨ
ꯇꯧꯒꯦ ꯇꯧꯒꯦ
ꯎꯝ ꯐ‌ꯣꯔꯖꯤ ꯐꯥꯎꯗꯤ ꯇꯧꯈ꯭ꯔꯣ ꯅꯠꯇ꯭ꯔꯗꯤ ꯑꯩ ꯑꯩ ꯑꯩꯅ ꯋꯥ ꯉꯥꯡꯕ ꯂꯣꯏꯅꯃꯛ ꯑꯦꯀꯣ ꯆꯠꯂ ꯂꯩꯕꯀꯣ ꯑꯗꯨꯒ ꯇꯞꯅ ꯆꯠꯄꯗꯣ ꯑꯩ ꯇꯥꯏꯕ ꯑꯃꯣꯛ
ꯎꯝ
ꯎꯝ
ꯐ ꯐꯖꯕ ꯇꯥꯏ ꯍꯧꯖꯤꯛꯇꯤ ꯈꯜꯁꯨ ꯌꯥꯝ ꯀꯟꯈ꯭ꯔꯦꯅ
ꯍꯧꯖꯤꯛꯁꯦ
ꯍꯣꯏ
ꯑꯣꯀꯦ ꯑꯩ ꯈꯣꯟꯁꯦ ꯄꯤꯠꯁ ꯋꯥꯡꯕ꯭ꯔꯣ ꯕꯦꯁ ꯑꯣꯏꯅ ꯆꯠꯄ꯭ꯔꯣ
ꯈꯪꯗꯦꯗꯥ
ꯑꯍ ꯅꯪ ꯈꯪꯕ ꯉꯝꯗꯦ ꯕꯦꯁ ꯍꯥꯏꯗꯤ ꯈꯪꯕ꯭ꯔꯣ ꯕꯦꯁ
ꯈꯪꯉꯦ
ꯄꯤꯠꯁ ꯍꯥꯏꯗꯤ ꯈꯪꯕ꯭ꯔꯣ
ꯈꯪꯉꯦ
ꯑꯣ ꯑꯗꯨ ꯑꯥ
ꯈ‌ꯣꯟ ꯌꯥꯝ ꯆꯥꯎꯕꯁꯨ ꯑꯣꯏꯗꯦꯅꯦ ꯅꯪꯗꯤ
ꯕꯦꯁ ꯋꯥꯡꯕ꯭ꯔꯣ ꯄꯤꯖ ꯌꯥꯝꯕ꯭ꯔꯣ ꯀꯔꯝꯕ ꯋꯥꯡꯒꯦ ꯑꯗꯨꯗꯤ ꯄꯤ꯭ꯠꯁ ꯋꯥꯡꯕ꯭ꯔꯣ ꯄꯤꯁ ꯑꯣꯏꯅ ꯑꯣꯔ ꯑꯣꯀꯦ
ꯑꯩꯗꯤ ꯑꯩꯒꯤ ꯈꯣꯟꯁꯦ ꯀꯃꯥꯏꯅ ꯇꯧꯋꯦ ꯇꯥꯕꯗ ꯂꯧ ꯈꯟꯕ ꯌꯥꯝꯅ ꯅꯨꯡꯉꯥꯏꯕ ꯑꯣꯏꯕ꯭ꯔꯥ ꯅꯠꯇ꯭ꯔꯒꯅ ꯇꯥꯕ ꯀꯥꯟꯅꯩ ꯌꯥꯝꯅ ꯋꯥꯕ꯭ꯔꯣ
ꯎꯝ ꯅꯪ ꯅꯪ ꯅꯪ ꯅꯪ ꯐꯣꯟ ꯉꯥꯛꯇꯅꯦ ꯅꯪꯗꯤ ꯁꯣꯏꯕꯁꯦ
ꯇꯥꯏꯅꯔꯌꯦ ꯍꯧꯖꯤꯛꯁꯨ
ꯅꯨꯄꯤ ꯃꯈ‌ꯣ ꯃꯈꯣꯟ ꯑꯌꯥꯝꯕꯗꯤ ꯄꯤꯠꯁ ꯉꯥꯛꯇ ꯆꯠꯂꯦ ꯅꯪ ꯃꯈꯣꯟꯁꯨ ꯄꯤꯠꯁ ꯆꯠꯂꯦ ꯕꯦꯁ ꯌꯥꯎꯗꯦ
ꯀꯃꯥꯏꯅ ꯌꯥꯎꯒꯦꯔꯣ ꯅꯨꯄꯤꯗꯤ ꯅꯨꯄꯤ ꯑꯁ ꯂꯩ ꯑꯗꯣ ꯈꯔꯗꯤ ꯂꯩꯌꯦꯀꯣ ꯑꯗꯨ ꯑꯣꯏꯔꯁꯨ ꯎꯝ ꯀꯩ ꯍꯥꯏꯁꯤꯔꯥ
ꯑꯌꯥ
ꯑꯩꯅꯤ ꯃꯤꯅꯗꯤ ꯃꯤꯗꯤ ꯑꯩꯉꯣꯟꯗ ꯑꯩꯒꯤ ꯈꯨꯟꯗꯣ ꯇꯥꯕꯣ ꯅꯨꯡꯉꯥꯏ ꯍꯥꯏ
ꯅꯨꯡꯉꯥꯏꯇꯦ ꯎꯆꯤ ꯎꯆꯤꯅ ꯆꯤꯛ ꯆꯤꯛ ꯆꯤꯛ ꯇꯩꯕ ꯃꯥꯂ‌ꯦ
ꯂꯣꯏꯔꯦꯍ‌ꯦ ꯑꯗꯨꯃꯥꯏꯅ ꯑꯣꯏꯔꯗꯤ ꯑꯩꯁꯨ ꯋꯥ ꯉꯥꯡꯉꯔꯣꯏ
ꯎꯆꯤꯒꯤ ꯐꯤꯁꯀꯅ
ꯑꯣ ꯑꯗꯨꯃꯥꯏꯅ ꯑꯣꯏꯔꯕ꯭ꯔꯥ ꯑꯩꯒꯤ ꯀꯣꯟꯁꯦꯕ ꯂꯣꯏꯔꯦꯗꯅ
ꯅꯪ ꯂꯣꯏꯅꯥ ꯀꯩꯅꯣ ꯈꯣꯔꯒꯨꯝꯕꯗ ꯈꯔ ꯌꯥꯎꯏ ꯌꯥꯎꯗꯅ ꯈꯣꯟ ꯐꯖꯅꯤꯉꯏ ꯒꯤꯗꯃꯛ
ꯑꯩꯗꯤ ꯋꯥ ꯉꯥꯡꯗꯣ ꯈꯣꯏꯗꯝꯅꯤꯗ
ꯈꯣꯟ ꯐꯖꯗꯦ ꯈꯔ ꯋꯥꯠꯂꯤ
ꯐꯖꯕꯅꯦ
ꯐꯖꯗꯦ ꯀꯔꯤꯌꯥꯗꯒꯤ ꯅꯪꯅ ꯈ꯭ꯋꯥꯏ ꯈꯣꯟ ꯊꯤꯕꯗ ꯂꯥꯛꯀꯅꯤ ꯑꯣ ꯅꯪ ꯅꯦꯠꯋꯥꯛ ꯑꯃꯨꯛꯀ ꯇꯠꯈ꯭ꯔꯕꯣ ꯍꯜꯂꯣ ꯍꯜꯂꯣ ꯇꯥꯕꯔꯣ ꯇꯥꯕ꯭ꯔꯣ ꯇꯥꯕ꯭ꯔꯣ ꯅꯪ ꯅꯦꯠꯋꯔꯛ ꯑꯃꯨꯒꯥ ꯇꯠꯈ꯭ꯔꯕꯣ ꯍꯜꯂꯣ